ꯃꯔꯣꯝꯗꯧꯔꯤ ꯅꯨꯡꯉꯥꯏꯔꯤꯕ꯭ꯔꯥ
ꯑ ꯌꯥꯝ ꯅꯨꯡꯉꯥꯏꯔꯤꯌꯦ ꯃꯔꯨꯞ ꯃꯔꯨꯞꯇꯤ ꯅꯨꯡꯉꯥꯏꯕꯤꯔꯤꯕ꯭ꯔꯣ
ꯃꯔꯨꯞ ꯑꯩꯁꯨ ꯑꯗꯨꯝ ꯅꯨꯡꯉꯥꯏꯔꯤ ꯃꯔꯨꯞ ꯉꯁꯤꯒꯤ ꯃꯊꯦꯟꯗꯤ ꯀꯔꯤ ꯀꯔꯤ ꯎꯅꯕꯤꯈ꯭ꯔꯦ
ꯃꯔꯨꯞ ꯉꯁꯤꯗꯤ ꯃꯊꯦꯜꯁꯤ ꯅꯣꯡ ꯏꯁꯤꯡ ꯈꯔꯒ ꯇꯥꯕꯁꯤꯗ ꯁꯨꯝ ꯃꯍꯥꯎꯕ ꯆꯥꯅꯤꯡꯉꯦꯗꯅ ꯑꯩꯈꯣꯏꯒꯤ ꯌꯨꯝꯒꯤ ꯑꯩꯈꯣꯏꯒꯤ ꯏꯃꯥꯒ ꯏꯆꯤꯟ ꯏꯅꯥꯎꯆꯤꯡꯒ ꯇꯧꯔꯒ ꯈ‌ꯣꯏ ꯉꯥ ꯃꯆꯥ ꯑꯃ ꯁꯨꯝ ꯇꯥꯎꯔꯒ ꯌꯥꯝ ꯆꯝꯅ ꯑꯗꯨꯝ ꯏꯔꯣꯜꯂꯒ ꯃꯥꯏ ꯆꯥꯖꯔꯦ ꯑꯗꯣ ꯃꯔꯨꯞꯇꯤ ꯉꯁꯤꯒꯤ ꯅꯣꯡ ꯏꯁꯤꯡ ꯌꯨꯊꯨꯞ ꯌꯨꯔꯝꯒꯅꯤ ꯈꯟꯖꯩ ꯍꯥꯏꯗꯤ ꯑꯩꯈꯣꯏꯒꯤ ꯉꯁꯤ ꯂꯩꯐꯝꯁꯤ ꯄꯥꯛꯇꯅꯅ ꯅꯣꯡ ꯆꯨꯕꯅꯤꯅ ꯑꯗꯨ ꯃꯔꯨꯞꯇꯤ ꯏꯟꯁꯥꯡ ꯑꯍꯥꯎꯕꯒ ꯆꯥꯕꯤꯗꯕ꯭ꯔꯣ
ꯃꯔꯨꯞ ꯉꯁꯤꯗꯤ ꯏꯟꯖꯥꯡ ꯑꯍꯥꯎꯕꯁ ꯁꯤ ꯑꯥ ꯁꯥ ꯉꯥꯗꯗꯤ ꯇꯧꯖꯗ꯭ꯔꯦ ꯏꯟꯁꯥꯡ ꯑꯍꯥꯎꯕ ꯍꯥꯏꯔꯒꯗꯤ ꯉꯁꯤꯁꯦ ꯁꯦꯕꯣꯠ ꯑꯃ ꯐꯖꯅ ꯏꯃꯥꯅ ꯊꯣꯡꯕꯤꯔꯦ ꯌꯥꯝ ꯍꯥꯎꯋꯤ ꯑꯗꯣ ꯉꯁꯤꯗꯤ ꯃꯔꯨꯞ ꯋꯥꯔꯤꯁꯦ ꯑ ꯇꯥꯟꯅ ꯊꯛꯅꯕꯒꯤꯔꯣꯝꯗ ꯑꯣꯏꯅ ꯁꯥꯟꯅꯁꯤ ꯀꯔꯤ ꯀꯥꯏ
ꯌꯥꯏꯌ‌ꯦ ꯃꯔꯨꯞ ꯑꯩꯈꯣꯏꯅ ꯆꯥꯅ ꯊꯛꯅꯕ ꯃꯔꯝ ꯁꯥꯟꯅꯕꯁꯤꯗ ꯃꯔꯨꯞ ꯑꯩꯈꯣꯏꯒꯤ ꯑꯥ ꯍꯥꯎꯔꯕ ꯃꯊꯦꯜ ꯂꯨꯀꯣꯏꯈꯛꯇ ꯅꯠꯇꯅ ꯍꯛꯆꯥꯡ ꯐꯒꯗꯕ ꯑꯩꯈꯣꯏꯅ ꯊꯥꯎ ꯌꯥꯎꯗꯅ ꯃꯇꯧ ꯀꯔꯝꯅ ꯑꯩꯈꯣꯏꯒꯤ ꯑꯍꯥꯎꯕ ꯃ ꯊꯦꯜ ꯁꯦꯝꯒꯗꯕꯒꯦ ꯑꯃꯁꯨꯡ ꯀꯔꯤ ꯀꯔꯤ ꯂꯩꯕꯒꯦꯒꯤ ꯃꯇꯥꯡꯗ ꯋꯥꯔꯨꯞ ꯀ ꯋꯥꯔꯤ ꯇꯧꯁꯤ ꯑꯩꯖꯨ ꯌꯥꯝ ꯄꯥꯝꯖꯕ ꯍꯤꯔꯝꯅꯦ ꯃꯗꯨꯗ
ꯐꯒꯅꯤ ꯃꯔꯨꯞ ꯑꯗꯨꯗꯤ ꯇꯧꯔꯁꯤ ꯃꯔꯨꯞ ꯃꯔꯨꯞ ꯏꯟꯖꯥꯡ ꯑꯍꯥꯎꯕ ꯆꯥꯕ ꯍꯥꯏꯕꯁꯤ ꯃꯌꯥꯝꯅ ꯂꯣꯏꯅ ꯄꯥꯝꯅꯔꯕ ꯉꯥꯛꯇꯅꯤ ꯅꯪꯁꯨ ꯑꯩꯁꯨ ꯄꯥꯥꯝꯃꯤꯕ ꯉꯥꯛꯇꯅꯤ ꯑꯗꯨꯕꯨ ꯏꯟꯖꯥꯡ ꯑꯍꯥꯎꯕ ꯆꯥꯅꯤꯡꯉꯤ ꯍꯥꯏꯗꯨꯅꯁꯨ ꯏꯟꯖꯥꯡ ꯑꯍꯥꯎꯕ ꯆꯥꯕ ꯄꯥꯝꯃꯤ ꯍꯥꯏ ꯑꯗꯨꯅꯁꯨ ꯊꯥꯎ ꯀꯥ ꯍꯦꯟꯅ ꯍꯥꯞꯆꯤꯟꯕ ꯑꯗꯒꯤ ꯑꯇꯣꯞ ꯑꯇꯣꯞꯄ ꯀꯥ ꯍꯦꯟꯅ ꯆꯥꯁꯤꯟꯕ ꯃꯁꯥꯒꯤ ꯆꯥꯒꯗꯕ ꯆꯥꯡꯗꯨꯗꯒꯤ ꯍꯦꯟꯅ ꯍꯦꯟꯅ ꯁꯨꯝ ꯆꯥꯁꯤꯟꯕ ꯇꯥꯔꯒꯗꯤ ꯑꯐꯕ ꯑꯣꯏꯔꯛꯇꯦ ꯑꯗꯨꯒ ꯃꯁꯤꯒꯤ ꯃꯇꯥꯡ ꯁꯤꯗ ꯑꯩꯈꯣꯏꯒꯤ ꯃꯤꯑꯣꯏ ꯀꯌꯥ ꯑꯃꯅ ꯈꯪꯗꯕꯁꯤ ꯀꯌꯥ ꯑꯃ ꯌꯥꯎꯔꯤ ꯍꯛꯆꯥꯡ ꯐꯕ ꯍꯥꯏꯕꯁꯤ ꯏꯟꯖꯥꯡ ꯑꯍꯥꯎꯕ ꯊꯥ ꯊꯥꯎ ꯊꯨꯝꯅ ꯍꯥꯞꯄꯒ ꯊꯥꯎ ꯃꯌꯥꯝ ꯃꯌꯥꯝ ꯍꯥꯞꯆꯤꯜꯂꯒ ꯊꯣꯡꯕꯗꯨ ꯈꯛꯇꯅ ꯏꯟꯖꯥꯡ ꯑꯍꯥꯎꯕ ꯅꯠꯇꯦ ꯏꯟꯖꯥꯡ ꯑꯍꯥꯎꯕ ꯑꯣꯏꯍꯜꯂꯛꯄꯗ ꯈꯨꯊꯣꯡ ꯃꯌꯥꯝ ꯃ ꯂꯩ ꯏꯁꯥ ꯐꯅꯕ ꯈꯨꯊꯣꯡ ꯑꯗꯩ ꯍꯛꯆꯥꯡꯅ ꯀꯥꯟꯅꯅꯕ ꯈꯨꯊꯣꯡ ꯀꯌꯥ ꯑꯃ ꯂꯩꯔꯤ ꯍꯥꯏꯖꯔꯤꯕ ꯗ‌ꯣ ꯃꯔꯨꯞꯀꯤ ꯋꯥꯈꯜꯂꯣꯟꯗ ꯑꯃꯗꯤ ꯃꯔꯨꯞꯅ ꯍꯦꯛ ꯑꯗꯨꯝ ꯇꯧꯕꯤꯕ꯭ꯔꯥ ꯇꯧꯕꯤꯗꯕ꯭ꯔꯥ ꯍꯥꯏꯕꯗꯨꯗꯤ ꯈꯪꯗꯦ ꯑꯗ ꯃꯔꯨꯞꯀꯤ ꯋꯥꯈꯜꯂꯣꯟꯗ ꯀꯔꯤ ꯂꯩ ꯀꯔꯝꯍꯥꯏꯅ ꯏꯟꯁꯥꯡ ꯑꯁꯤ ꯊꯣꯡꯉꯒꯗꯤ ꯍꯆꯥꯡꯗ ꯀꯥꯟꯅꯒꯅꯤ ꯍꯥꯏꯕꯗꯨꯁꯨ ꯈꯤꯇꯪ ꯊꯝꯕꯤꯌꯨ ꯁꯥ ꯌꯦꯟ ꯊꯣꯡꯕ ꯃꯇꯝꯗ ꯀꯔꯝꯍꯥꯏꯅ ꯀꯔꯤ ꯃꯑꯣꯡꯗ ꯊꯣꯡꯕ ꯇꯥꯔꯒꯗꯤ ꯍꯦꯟꯅ ꯍꯥꯎꯒꯅꯤ ꯅꯠꯇ꯭ꯔꯒ ꯍꯦꯟꯅ ꯏꯁꯥꯗ ꯀꯥꯟꯅꯒꯅꯤ ꯍꯥꯏꯕꯗꯨꯁꯨ ꯊꯝꯕꯤꯌꯨ ꯋꯥꯈꯜ ꯂꯧꯁꯤꯡ ꯂꯩꯖꯍꯧꯒꯦ
ꯑꯥ ꯃꯔꯨꯞ ꯑꯩꯒꯤ ꯑꯩꯈꯣꯏꯒꯤ ꯍꯛꯆꯥꯡ ꯐꯅꯅꯕ ꯑꯩꯈꯣꯏꯒꯤ ꯏꯟꯖꯥꯡ ꯊꯣꯡꯕꯁꯤ ꯇꯁꯦꯡꯅ ꯃꯌꯥꯝꯅ ꯈꯟꯅꯔꯤꯕꯁꯤ ꯆꯤꯟꯗ ꯍꯥꯎꯕꯁꯤꯅ ꯄꯨꯛꯇꯁꯨ ꯀꯥꯟꯅꯩ ꯍꯛꯆꯥꯡꯗꯁꯨ ꯀꯥꯟꯅꯩ ꯍꯥꯏꯕꯒꯤ ꯋꯥꯈꯜꯁꯤ ꯂꯩꯕꯒꯨꯝꯅ ꯍꯦꯛ ꯍꯦꯛ ꯇꯧꯋꯤ ꯑꯗꯨꯕꯨ ꯇꯁꯦꯡꯅ ꯃꯁꯤꯗ ꯀꯗꯥꯏꯕꯛ ꯆꯨꯝꯂꯤꯕꯅ‌ꯣ ꯍꯥꯏꯕꯗꯨꯗꯤ ꯑꯗꯨꯛꯀꯤ ꯃꯇꯤꯛ ꯈꯦꯠꯅꯕꯗꯨ ꯑꯣꯏꯔꯦ
ꯆꯤꯟꯗꯁꯨ ꯍꯥꯎꯍꯟꯕ ꯍꯛꯆꯥꯡꯗꯁꯨ ꯀꯥꯟꯅꯕꯁꯤ ꯑꯣꯏꯍꯟꯗꯕ ꯌꯥꯕ ꯅꯠꯇꯦ ꯌꯥꯏ ꯌꯥꯗꯕ ꯂꯩꯇꯦ ꯍꯥꯏꯇꯥꯔꯦꯀꯣ ꯌꯥꯏꯑ‌ꯦꯕ ꯑꯗꯨꯒꯤ ꯄꯣꯠꯁꯤ ꯇꯁꯦꯡꯅꯃ ꯑꯩꯅ ꯇꯧꯖꯕꯁꯤ ꯍꯣꯏ ꯑꯩ ꯊꯥꯎ ꯆꯥꯗꯦ ꯍꯥꯏꯕꯗꯨꯃꯀꯤ ꯌꯥꯔꯣꯏ ꯊꯥꯎ ꯌꯥꯎꯔꯒ ꯑꯗꯨꯒ ꯃꯊꯦꯜ ꯂꯨꯀꯣꯏ ꯑꯍꯥꯎꯕ ꯀꯌꯥ ꯑꯃ ꯑꯣꯏꯔꯤꯕꯅꯤ ꯑꯗꯨꯕꯨ ꯊꯥꯎꯁꯤ ꯑꯩꯈꯣꯏꯅ ꯑꯁꯦꯡꯕ ꯊꯥꯎꯁꯤ ꯁꯤꯖꯤꯟꯅꯕ ꯗꯔꯀꯥꯔ ꯂꯩ ꯍꯥꯏꯕꯗꯤ ꯍꯪꯒꯥꯝ ꯊꯥꯎꯗꯃꯛ ꯑꯣꯏꯇꯥꯔꯒꯁꯨ ꯇꯁꯦꯡꯅ ꯃꯗꯨꯒꯤ ꯁꯨꯡꯇꯣꯛꯂꯕ ꯐꯖꯅ ꯑꯗꯨꯃꯥꯏꯅ ꯁꯦꯡꯉꯤ ꯑꯈꯣꯏꯒꯤ ꯁꯝꯅ ꯍꯥꯏꯔꯕꯗ ꯑꯣꯔꯒꯥꯅꯤꯛ ꯍꯥꯏꯕ ꯋꯥꯍꯩꯁꯤ ꯃꯁꯤꯒꯤ ꯃꯇꯥꯡ ꯍꯥꯏꯗꯤ ꯍꯥꯔ ꯍꯥꯞꯇꯕ ꯇꯁꯦꯡ ꯇꯁꯦꯡꯅ ꯑꯩꯈꯣꯏꯒꯤ ꯏꯁꯥꯒꯤ ꯏꯪꯈꯣꯜ ꯂꯧꯗ ꯑꯩꯈꯣꯏꯒꯤ ꯂꯝꯍꯥꯡꯗ ꯑꯐꯕ ꯑꯩꯈꯣꯏꯒꯤ ꯁꯟꯊꯤꯒꯨꯝꯕ ꯁꯨꯃꯥꯏꯅ ꯎꯠꯀꯨꯝꯕ ꯆꯥꯏꯔꯒ ꯇꯁꯦꯡꯅ ꯍꯧꯍꯟꯗꯕꯅ ꯃꯁꯤꯡꯒꯩꯁꯤ ꯆꯥꯕꯁꯤꯅꯗꯤ ꯌꯥꯝ ꯐꯔꯦ ꯑꯗꯨꯒ ꯊꯥꯎ ꯉꯍꯧꯗꯕꯤꯗ ꯉꯥ ꯑꯃꯒ ꯆꯥꯒꯦ ꯍꯥꯏꯕꯁꯨ ꯃꯔꯨꯞꯇ ꯉꯁꯤ ꯑꯩ ꯇꯥꯛꯆꯒꯦ ꯑꯩꯈꯣꯏꯒꯤ ꯉꯥ ꯑꯇꯦꯛꯄꯁꯤ ꯀꯥꯡꯁꯣꯏ ꯊꯣꯡꯕꯗ ꯑꯗꯨꯛꯀꯤ ꯃꯇꯤꯛ ꯍꯥꯎꯋꯤ ꯑꯩꯈꯣꯏꯅ ꯃꯔꯣꯏ ꯃꯄꯥꯡꯁꯤ ꯐꯖꯅ ꯊꯥꯛꯑꯒ ꯑꯩꯈꯣꯏꯒꯤ ꯏꯁꯤꯡ ꯑꯁꯦꯡꯕꯁꯤꯗ ꯀꯣ ꯃꯔꯨꯞ ꯑꯃꯥꯛ ꯐꯖꯅ ꯏꯁꯤꯡꯁꯤ ꯂꯣꯟꯕ ꯃꯇꯝꯗ ꯃꯔꯣꯏ ꯃꯄꯥꯡ ꯍꯥꯞꯀꯅꯤ ꯁꯤꯡ ꯍꯥꯞꯀꯅꯤ ꯑꯩꯈꯣꯏ ꯉꯝꯖꯔꯒꯗꯤ ꯅꯄꯥꯛꯄꯤꯒꯨꯝꯕ ꯑꯗꯒꯤ ꯅꯄꯥꯛꯄꯤꯒꯤ ꯃꯔꯥ ꯍꯥꯞꯀꯅꯤ ꯅꯄꯥꯛꯄꯤ ꯉꯔꯥ ꯃꯔꯥ ꯑꯁꯤꯅ ꯉꯥꯍꯤꯡ ꯆꯍꯤꯡ ꯀꯣꯛꯅꯕꯅꯤ ꯃꯔꯨꯞ ꯑꯗꯨꯒ ꯍꯣꯔꯦꯟ ꯏꯁꯤꯡꯁꯤꯅ ꯐꯖꯅ ꯃꯨꯂꯦ ꯃꯄꯨꯡ ꯐꯥꯔꯦ ꯍꯥꯏꯕ ꯃꯇꯝꯗ ꯑꯩꯈꯣꯏꯒꯤ ꯎꯝ ꯉꯥ ꯑꯁꯤ ꯐꯖꯅ ꯀꯛꯂꯕ ꯉꯥ ꯑꯁꯤ ꯆꯥꯝꯊꯣꯛꯑꯕ ꯉꯥ ꯑꯁꯤ ꯑꯩꯈꯣꯏ ꯍꯥꯞꯄꯤꯒꯅꯤ ꯑꯗꯨꯒ ꯃꯗꯨ ꯃꯨꯟꯗ꯭ꯔꯤ ꯐꯥꯎꯕ ꯑꯗꯨꯝ ꯊꯣꯡꯉꯒ ꯇꯤ ꯉꯥ ꯑꯗꯨꯅ ꯀꯟꯖꯤꯜꯂꯛꯑꯒ ꯑꯩꯈꯣꯏꯒꯤ ꯃꯄꯨꯡ ꯐꯥꯅ ꯃꯨꯟꯕ ꯉꯥꯍꯤꯡ ꯆꯥꯍꯤꯡ ꯉꯝꯗꯕ ꯍꯥꯏꯕꯗꯨ ꯑꯣꯏꯔꯑꯀꯥꯟꯗ ꯃꯗꯨ ꯆꯥꯕ ꯃꯇꯝꯗ ꯑꯗꯨꯛꯀꯤ ꯃꯇꯤꯛ ꯃꯍꯥꯎ ꯑꯃ ꯑꯣꯏ
ꯑꯗꯣ ꯃꯔꯛꯇꯤ ꯁꯨꯃꯥꯏꯅ ꯇꯧꯕ ꯑꯇꯣꯞ ꯑꯇꯣꯞꯄ ꯀꯔꯤ ꯀꯔꯤ ꯊꯥꯎ ꯌꯥꯎꯗꯕꯗ ꯁꯝꯅ ꯍꯥꯏꯕꯗ ꯑꯥ ꯄꯥꯛꯅꯝꯃꯛꯇꯕꯨ ꯑꯣꯏꯔꯦ ꯆꯝꯐꯨꯠꯃꯛꯇꯕꯨ ꯑꯣꯏꯔꯦ ꯆꯝꯊꯣꯡꯃꯛꯇꯕꯨ ꯑꯣꯏꯔꯦ ꯀꯔꯤ ꯃꯊꯦꯜꯒꯗꯤ ꯍꯦꯟꯅ ꯄꯥꯝꯕꯤꯕꯒ ꯂꯩꯒꯦ
ꯍꯥꯏꯖꯔꯛꯀꯦ ꯃꯔꯨꯞ ꯃꯔꯨꯞꯅ ꯊꯝꯕꯤꯈ꯭ꯔꯤꯕ ꯋꯥꯐꯝ ꯁꯤꯡ ꯑꯗꯨ ꯇꯥꯕꯗ ꯑꯗꯨꯛꯀꯤ ꯃꯇꯤꯛ ꯅꯨꯡꯉꯥꯏꯖꯩ ꯈꯪꯖꯤꯟꯕꯗ ꯀꯥꯟꯅꯔꯕ ꯉꯥꯛꯇꯅꯤ ꯌꯥꯝꯅ ꯍꯥꯎꯒꯗꯕꯁꯨ ꯃꯥꯜꯂꯤ ꯑꯩꯁꯤ ꯑꯃꯨꯛꯇꯪ ꯊꯣꯡꯂꯒ ꯆꯥꯔꯒ ꯃꯔꯨꯞ ꯑꯩꯅ ꯄꯥꯝꯕ ꯍꯥꯏꯔꯒꯗꯤ ꯃꯔꯨꯞ ꯃꯔꯨꯞꯅ ꯆꯥꯝꯐꯨꯠ ꯆꯥꯝꯐꯨꯠ ꯑꯁꯤꯗ ꯑꯩꯈꯣꯏꯒꯤ ꯃꯌꯥꯝꯅ ꯆꯥꯅꯔꯤꯕꯁꯤꯅ ꯆꯝꯐꯨꯠ ꯍꯥꯏꯔꯒ ꯁꯤꯅꯤ ꯍꯥꯞꯄꯒ ꯆꯨꯝꯅ ꯍꯥꯎꯅ ꯆꯥꯅꯕꯅꯤ ꯑꯩꯅ ꯄꯥꯝꯖꯕꯁꯤꯅ ꯆꯝꯐꯨꯠ ꯇꯥ ꯊꯕꯤ ꯆꯐꯨꯠꯀꯦ ꯑꯩ ꯌꯥꯝ ꯄꯥꯝꯖꯩ ꯑꯇꯣꯞꯄ ꯆꯝꯐꯨꯠꯇꯨ ꯄꯥꯝꯕꯨꯗꯤ ꯄꯥꯝꯃꯦ ꯑꯗꯨꯕꯨ ꯑꯩꯅ ꯍꯦꯟꯅ ꯊꯣꯏꯅ ꯄꯥꯝꯖꯕ ꯍꯥꯏꯔꯒꯗꯤ ꯊꯥꯕꯤ ꯆꯝꯄꯠꯁꯤ ꯌꯥꯝꯅ ꯄꯥꯝꯃꯦ ꯆꯥꯖꯩ ꯆꯤꯅꯤ ꯍꯥꯞꯄ ꯍꯥꯞꯇꯕ ꯊꯣꯏꯗꯣꯛꯅ ꯑꯩꯉꯣꯟꯗ ꯀꯔꯤꯁꯨ ꯂꯩꯖꯗꯦ ꯍꯥꯞꯄ ꯒꯥꯁꯨ ꯑꯗꯨꯝ ꯍꯥꯎꯋꯤ ꯑꯗꯨꯕꯨ ꯍꯥꯞꯇꯕꯅꯗꯤ ꯍꯦꯟꯅ ꯄꯥꯝꯅ ꯆꯥꯖꯩ ꯑꯗꯨꯒ ꯃꯔꯨꯞ ꯃꯈꯥ ꯇꯥꯔꯛꯄꯁꯤꯗꯤ ꯃꯔꯨꯞꯅꯁꯨ ꯎꯝ ꯍꯥꯔ ꯍꯥꯞꯄꯒꯤ ꯃꯇꯥꯡ ꯑꯃ ꯄꯟꯖꯈꯤꯕꯗꯨ ꯑꯗꯨꯒꯤ ꯃꯇꯥꯡꯗ ꯍꯥꯏꯐꯦꯠ ꯇꯝꯂꯛꯄ ꯑꯃ ꯑꯩꯒꯤ ꯋꯥꯈꯜꯂꯣꯟꯁꯦ ꯍꯥꯏꯖꯔꯛ ꯍꯧꯖꯤꯛꯇꯤ ꯃꯔꯨꯞ ꯆꯥꯅ ꯊꯛꯅꯕꯁꯤ ꯏꯟꯖꯥꯡꯗ ꯉꯥꯛꯇꯁꯨ ꯇꯥꯡꯕ ꯌꯥꯗꯦ ꯆꯥꯛꯁꯨ ꯌꯥꯝꯅ ꯃꯔꯨ ꯑꯣꯏꯕꯅꯤꯅ ꯑꯩꯈꯣꯏꯅ ꯆꯥꯒꯗꯧꯔꯤꯕ ꯆꯥꯛ ꯑꯣꯜꯂꯛꯀꯗꯧꯔꯤꯕ ꯐꯧ ꯑꯁꯤꯗ ꯍꯥꯔ ꯍꯥꯞꯆꯤꯟꯕꯒꯤ ꯆꯠꯅꯕꯤ ꯑꯃꯈꯛꯇꯪ ꯂꯥꯛꯄ ꯍꯥꯔꯁꯤ ꯑꯩꯈꯣꯏꯒꯤ ꯈꯨꯠꯁꯦꯝꯒꯤ ꯍꯥꯔ ꯍꯥꯞꯄꯁꯤ ꯇꯉꯥꯏ ꯐꯗꯅ ꯇꯧꯗꯕ ꯌꯥꯗ꯭ꯔꯕ ꯑꯃꯒꯨꯝ ꯆꯠꯅꯔꯛꯄ ꯍꯥꯏꯕ ꯇꯥꯔꯦ ꯑꯗꯣ ꯊꯥꯏꯅꯗꯤ ꯃꯁꯤ ꯇꯧꯅꯔꯝꯗꯦ ꯊꯥꯏꯅꯗꯤ ꯈꯨꯠꯁꯦꯝ ꯈꯨꯠꯁꯦꯝꯒꯤ ꯍꯥꯔ ꯑꯁꯤ ꯇꯧꯅꯔꯝꯗꯦ ꯃꯁꯥꯒꯤ ꯂꯩꯖꯔꯝꯃꯤꯕ ꯃꯍꯧꯁꯥꯒꯤ ꯑꯣꯏꯕ ꯃꯍꯧꯁꯥꯒꯤ ꯂꯩꯖꯔꯝꯕ ꯃꯅꯥ ꯃꯁꯤꯡ ꯄꯨꯝꯗ ꯄꯠꯊꯍꯜꯂꯒ ꯍꯥꯔ ꯑꯣꯏꯅ ꯁꯤꯖꯤꯟꯅꯔꯒ ꯑꯗꯨꯒ ꯑꯩꯈꯣꯏꯒꯤ ꯂꯩꯔꯤꯕ ꯁꯥ ꯁꯟꯁꯤꯡꯒꯤ ꯃꯈꯣꯏꯒꯤ ꯑꯃꯥꯡꯕꯁꯤꯡꯗꯨꯅ ꯁꯤꯖꯤꯟꯅꯔꯕ ꯁꯦꯝꯂꯕ ꯍꯥꯔ ꯁꯤꯡ ꯑꯗꯨꯅ ꯆꯥꯏꯕꯅꯤꯅ ꯍꯛꯆꯥꯡꯗ ꯁꯣꯛꯅꯤꯡꯉꯥꯏ ꯂꯩꯇꯦ ꯍꯛꯆꯥꯡꯗ ꯍꯦꯟꯅ ꯀꯥꯟꯅꯕꯒꯤ ꯀꯥꯟꯅꯕ ꯉꯥꯛꯇꯅꯤ ꯑꯗꯨꯒ ꯃꯍꯩ ꯃꯔꯣꯡ ꯄꯨꯊꯣꯛꯄꯗꯁꯨ ꯌꯥꯝꯅ ꯀꯥꯟꯅꯕ ꯍꯧꯖꯤꯛꯀꯤ ꯂꯩꯔꯤꯕ ꯈꯨꯠꯁꯦꯝꯒꯤ ꯍꯥꯔ ꯑꯁꯤꯗꯤ ꯌꯦꯡꯕꯗ ꯐꯖꯍꯟꯕ ꯈꯛꯇꯅꯤꯗꯣ ꯃꯍꯧꯁꯥꯒꯤ ꯂꯩꯖꯔꯝꯂꯤꯕ ꯃꯍꯧꯁꯥꯅ ꯄꯤꯕꯤꯔꯤꯕ ꯃꯍꯧꯁꯥ ꯂꯥꯏꯔꯦꯝꯕꯤ ꯏꯃꯥꯅ ꯄꯤꯕꯤꯔꯤꯕ ꯍꯥꯔꯁꯤꯡ ꯑꯁꯤꯗꯤ ꯌꯦꯡꯕꯗ ꯐꯖꯕ ꯈꯛꯇ ꯅꯠꯇꯅ ꯆꯥꯕꯗꯁꯨ ꯃꯍꯥꯎ ꯇꯣꯡꯉꯥꯜꯂꯤ ꯑꯗꯨꯒꯤꯁꯨ ꯃꯊꯛꯇ ꯍꯛꯆꯥꯡꯗꯁꯨ ꯀꯥꯟꯅꯍꯜꯂꯤ ꯀꯨꯏꯅ ꯁꯥꯡꯅ ꯊꯝꯕꯗꯁꯨ ꯀꯔꯤꯁꯨ ꯇꯧꯗꯦ ꯑꯗꯨꯒ ꯍꯧꯖꯤꯛꯇꯤ ꯃꯗꯨ ꯑꯌꯥꯝꯕꯅ ꯇꯧꯅꯗ꯭ꯔꯦ ꯆꯥꯗ ꯇꯔꯥꯒꯨꯝꯕꯒꯤ ꯆꯥꯡꯗꯤ ꯇꯧꯅꯔꯝꯒꯗ꯭ꯔꯥ ꯑꯗꯨ ꯅꯠꯇꯕ ꯑꯇꯩꯗꯤ ꯂꯦꯝꯍꯧꯔꯤꯕ ꯁꯔꯨꯛꯁꯤꯡ ꯑꯗꯨꯗꯤ ꯈꯨꯠꯁꯦꯝꯒꯤ ꯍꯥꯥꯔꯅ ꯂꯣꯏꯅ ꯃꯍꯨꯠ ꯁꯤꯟꯈ꯭ꯔꯦ ꯍꯥꯏꯖꯅꯤꯡꯏ ꯑꯗꯨꯕꯨ ꯃꯔꯨꯞ ꯍꯣꯏꯒꯤ ꯑꯗꯣꯝꯗꯗꯤ ꯈꯨꯁꯦꯝꯒꯤ ꯍꯥꯔꯁꯤꯅ ꯍꯦꯟꯅ ꯇꯧꯅꯕ꯭ꯔꯥ ꯅꯠꯇ꯭ꯔꯒꯅ ꯃꯍꯧꯁꯥꯒꯤ ꯂꯩꯖꯔꯝꯃꯤꯕ ꯄ꯭ꯔꯀꯤꯇꯤꯒꯤ ꯄꯤꯕꯤꯔꯤꯕꯁꯤꯡ ꯑꯁꯤꯅ ꯑꯗꯨꯝ ꯁꯤꯖꯤꯟꯅꯕ꯭ꯔꯥ ꯃꯔꯨꯞꯍꯣꯏꯒꯤ ꯂꯧꯁꯤꯡꯅ ꯀꯝꯗꯧꯋꯤ ꯑꯗꯨꯒꯤꯁꯨ ꯈꯤꯇꯪ ꯊꯝꯕꯤꯌꯨ
ꯃꯔꯨꯨꯞꯅ ꯃꯔꯨꯨꯞꯅ ꯄꯟꯕꯤꯈ꯭ꯔꯤꯕꯁꯤꯡꯗꯨ ꯌꯥꯝ ꯐꯖꯩ ꯑꯩꯈꯣꯏꯒꯤ ꯑꯥ ꯁꯣꯝꯗꯗꯤ ꯃꯔꯨꯞꯅ ꯍꯪꯕꯤꯔꯛꯏꯁꯦ ꯑ ꯈꯨꯠꯁꯦꯝꯒꯤ ꯍꯥꯔꯅ ꯍꯦꯟꯅ ꯑꯣꯏꯅ ꯑꯩꯈꯣꯏ ꯁꯤꯖꯤꯟꯅꯩ ꯑꯩꯈꯣꯏ ꯏꯁꯥꯃꯛꯀꯤ ꯍꯤꯡꯒꯣꯜꯗꯁꯨ ꯁꯨ ꯇꯣꯞꯄ ꯑ ꯈꯨꯠꯁꯦꯝꯒꯤꯅ ꯉꯍ ꯉꯥꯛꯄꯤꯒꯅꯤ ꯑꯩꯈꯣꯏꯒꯤ ꯄ꯭ꯔꯀꯤꯇꯤꯒꯤ ꯍꯥꯏꯇꯥꯔꯦ ꯃꯍꯧꯁꯥꯒꯤ ꯈꯨꯠꯁꯦꯝꯒꯤꯁꯦ ꯇꯁꯦꯡꯅ ꯍꯧꯖꯤꯛꯀꯥꯟꯗꯤ ꯂꯧꯁꯤꯡꯁꯤꯗ ꯊꯥꯔꯤꯕ ꯐꯧꯒꯩꯁꯤ ꯈꯨꯠꯁꯦꯝꯒꯤ ꯍꯥꯔ ꯉꯥꯛꯇ ꯆꯥꯏꯅꯔꯦ ꯑꯗꯨꯒ ꯑꯩꯈꯣꯏꯅ ꯁ꯭ꯋꯥꯏꯗ ꯆꯥꯅꯔꯤꯕ ꯃꯅꯥ ꯃꯁꯤꯡ ꯑꯗꯒꯤ ꯎꯅꯔꯤꯕ ꯏꯪꯈꯣꯜꯁꯤ ꯗꯤ ꯇꯁꯦꯡꯅ ꯃꯁꯤꯗꯤ ꯍꯥꯔꯃꯛ ꯍꯥꯥꯞꯇ꯭ꯔꯒꯁꯨ ꯃꯁꯥꯃꯛꯀꯤ ꯑꯗꯨꯝ ꯄꯣꯠꯁꯦ ꯌꯥꯝꯅ ꯐꯩ ꯑꯗꯨꯒ ꯑꯩꯈꯣꯏꯅ ꯀꯩꯒꯨꯝꯕ ꯂꯩꯍꯥꯎ ꯑꯣꯏꯅ ꯐꯅꯕꯅꯦ ꯍꯥꯏꯗꯅ ꯑꯩꯈꯣꯏ ꯁꯟꯊꯤꯒꯨꯝꯕ ꯑꯗꯒꯤ ꯑꯩꯈꯣꯏ ꯎꯠꯀꯨꯝꯕ ꯑꯗꯩ ꯑꯩꯈꯣꯏ ꯌꯦꯟ ꯂꯣꯏꯈꯤꯕꯒꯤ ꯑꯩꯈꯣꯏ ꯌꯦꯟꯊꯤꯒꯨꯝꯕ ꯍꯥꯏꯇꯥꯔꯦꯀꯣ ꯃꯔꯨꯞ ꯑꯗꯨꯝ ꯄꯟꯕꯗ ꯍꯣꯏ ꯈꯤꯇꯪꯕꯨꯗꯤ ꯅꯨꯡꯉꯥꯏꯖꯗ꯭ꯔꯦ ꯑꯗꯨꯕꯨ ꯁꯨꯃꯥꯏꯅ ꯍꯥꯏꯔꯤꯕ ꯃꯈꯣꯏꯒꯤ ꯐꯠꯇ ꯍꯥꯎꯗꯤꯈꯩꯁꯤ ꯍꯤꯡꯒꯣꯜꯗ ꯃꯐꯝ ꯆꯥꯅ ꯆꯥꯏꯔꯒ ꯃꯗꯨꯃꯨꯛ ꯐꯖꯅ ꯇꯧꯈꯥꯏꯔꯒ ꯃꯗꯨꯗ ꯄꯣꯠ ꯊꯥꯕ ꯃꯇꯝꯗ
ꯈꯣꯏꯒꯤ ꯑꯥ ꯄꯣꯠꯁꯦ ꯑꯗꯨꯛꯀꯤ ꯃꯇꯤꯛ ꯐꯩ ꯑꯗꯣ ꯑ ꯃꯔꯨꯞ ꯋꯥꯔꯤ ꯋꯥꯇꯥꯏꯁꯨ ꯌꯥꯝ ꯅꯨꯡꯉꯥꯏꯔꯤ ꯑꯗꯨ ꯃꯇꯨꯡ ꯇꯥꯔꯛꯄꯗ ꯃꯔꯨꯞꯀ ꯁꯨꯃꯥꯏꯅ ꯑꯩꯈꯣꯏꯒꯤ ꯈꯨꯠꯁꯦꯝ ꯑꯃꯁꯨꯡ ꯄ꯭ꯔꯀꯤꯇꯤꯒꯤ ꯍꯥꯒꯤ ꯃꯇꯥꯡꯗ ꯋꯥꯔꯤ ꯋꯥꯇꯥꯏ ꯇꯧꯒꯤꯁꯤ ꯉꯁꯤꯒꯤꯗꯤ ꯃꯇꯥꯡ ꯁꯤꯗ ꯃꯔꯨꯞꯀ ꯀꯥꯏꯅ ꯌꯥꯊꯪ ꯅꯤꯖꯒꯦ ꯃꯔꯝꯗꯤ ꯑꯩꯁꯨ ꯊꯕꯛ ꯑꯇꯣꯞꯄ ꯑꯃ ꯂꯥꯛꯁꯟꯕꯅ ꯃꯔꯝ ꯑꯣꯏꯔꯒ ꯋꯥꯔꯤꯁꯤ ꯀꯨꯏꯅ ꯁꯥꯟꯅꯕ ꯉꯝꯃꯣꯏꯗꯣꯔꯦ
ꯐꯅꯤ ꯃꯔꯨꯞ ꯃꯔꯨꯞꯀ ꯉꯥꯏꯍꯥꯛ ꯊꯦꯡꯅꯗꯨꯅ ꯋꯥꯔꯤ ꯋꯥꯇꯥꯏ ꯇꯧꯕ ꯌꯥꯝ ꯅꯨꯡꯉꯥꯏꯖꯩ ꯉꯁꯤꯒꯤꯗꯤ ꯃꯔꯨꯞ ꯃꯇꯥꯡ ꯑꯁꯤꯗ ꯀꯥꯏꯅꯔꯁꯤ